ꯇꯥꯔꯦ ꯇꯔꯦ
ꯑꯣꯈꯦ ꯌꯥꯝ ꯐꯔꯦ
ꯀꯔꯤꯕꯨ
ꯇꯥꯕꯁꯦ ꯑꯃꯨꯛꯃꯨꯛ ꯇꯥꯗꯕ ꯌꯥꯎꯋꯦ ꯑꯩꯒꯤꯁꯦ
ꯎꯝ
ꯅꯍꯥꯟ ꯏꯃꯥꯟꯅꯕꯤꯒ ꯇꯧꯀꯥꯟꯗꯁꯨ ꯇꯥꯗꯦ
ꯅꯣꯏ ꯑꯦꯛꯖꯥꯝ ꯂꯣꯏꯔꯕꯣ
ꯂꯣꯏ
ꯑꯦꯛꯖꯥꯝ ꯅꯨꯡꯉꯥꯏꯕ꯭ꯔꯣ
ꯑꯗꯨꯝ ꯑꯗꯨꯝ ꯍꯥꯏꯇꯥꯔꯦ ꯅꯨꯡꯉꯥꯏꯗꯣ
ꯌꯥꯝ ꯐꯩ
ꯅꯪꯗꯤ ꯅꯣꯏꯗꯤ
ꯈꯣꯏꯁꯨ ꯂꯣꯏꯔꯦ
ꯆꯥꯛꯀ ꯆꯥꯅꯔꯣꯏꯗ꯭ꯔꯣ
ꯉꯔꯥꯡ ꯂꯣꯏ
ꯀꯩ ꯉꯔꯥꯡ ꯀꯔꯤ
ꯉꯔꯥꯡ ꯑꯦꯛꯖꯥꯝ ꯂꯣꯏꯌꯦꯕ
ꯀꯔꯤꯅꯣ ꯊꯥꯔꯨꯔꯤꯁꯤ
ꯑꯩꯈꯣꯏ ꯃꯦꯟ ꯄꯦꯄꯔ
ꯑꯦ ꯑꯗꯨꯗꯤ ꯅꯪ ꯇꯝꯃꯤꯁꯤ ꯀꯔꯤꯅꯣ ꯍꯥꯏꯗꯤ ꯀꯔꯤ ꯁꯦꯃꯤꯁꯇꯔꯅꯣ
ꯑꯔꯣꯏꯕ ꯁꯦꯃꯔꯁꯇꯔꯅꯤ ꯅꯪꯗꯤ ꯀꯔꯤ ꯁꯦꯃꯤꯁꯇꯔ
ꯑꯩꯖꯨ ꯑꯔꯣꯏꯕꯅꯤ
ꯅꯣꯏ ꯐꯤꯌ꯭ꯔꯋꯦꯜ ꯇꯧꯈ꯭ꯔꯕꯣ
ꯑꯩꯗꯤ ꯐꯖꯅ ꯅꯥꯟꯅ ꯁꯦꯠꯂ ꯆꯠꯂꯦ ꯗ꯭ꯔꯦꯁ ꯀꯥꯁ ꯑꯗꯨꯗꯩ ꯑꯩ ꯈꯪꯅꯕ ꯃꯤ ꯃꯌꯥꯝꯁ ꯅꯥꯟꯅ ꯂꯥꯛꯏ ꯐꯣꯇꯣ ꯁꯨꯠ ꯌꯥꯝ ꯐꯖꯩ ꯑꯗꯨꯗꯒꯤ ꯑ ꯌꯥꯝ ꯅꯨꯡꯉꯥꯏꯒꯤ
ꯑꯣ ꯌꯥꯝ ꯐꯩ ꯅꯣꯏ ꯐꯣꯇꯣꯒ꯭ꯔꯥꯐꯔꯒ ꯀꯧꯕ꯭ꯔꯥ ꯍꯥꯏꯁꯦ
ꯀꯧꯋꯦ ꯑꯩꯈꯣꯏ ꯐꯣꯇꯣꯒ꯭ꯔꯥꯐꯔ ꯈꯔ ꯑꯗꯨꯝ
ꯎꯝ ꯌꯥꯝ ꯆꯥꯎꯅ ꯇꯧꯋꯤꯅꯦ
ꯑꯗꯨꯝ ꯆꯥꯎ ꯑꯃ
ꯅꯪꯗꯤ ꯀꯩꯗꯧꯔꯤꯅꯣ
ꯀꯔꯤ
ꯀꯔꯤ ꯇꯧꯔꯝꯃꯤꯅꯣ ꯍꯥꯏꯕ
ꯇꯨꯡꯒꯤꯗꯧꯔꯦ
ꯎꯝ ꯑ ꯅꯣꯏꯒꯤ ꯑꯉꯥꯡ ꯅꯤꯠꯊꯥꯕ ꯌꯥꯎꯕ꯭ꯔꯥ
ꯌꯥꯎꯒꯦ
ꯎꯝ
ꯀꯩꯒꯤꯅꯣ
ꯑꯣ ꯍꯌꯦꯡꯁꯤ ꯠ ꯑꯦꯛꯖꯥꯝ ꯂꯩꯕ ꯑꯗꯨꯗ ꯍꯪꯕꯅꯤ
ꯔꯤꯅꯤꯇꯥ
ꯑꯧ
ꯈꯣꯝꯃꯦ ꯑꯩ ꯎꯏꯔꯕ
ꯑꯍꯤꯡ ꯇꯨꯝꯗ꯭ꯔꯣ ꯍꯥꯏꯁꯦ
ꯇꯨꯡꯗꯤ ꯍꯧꯖꯤꯛ ꯋꯥꯔꯜ ꯀꯞ ꯁꯤꯖꯟ ꯋꯥꯔꯜ ꯀꯞ ꯐꯤꯕꯔ ꯏꯁ ꯍꯦꯞꯄꯅꯤꯡ
ꯍꯣꯔꯦꯅꯖꯌꯦ ꯌꯦꯡꯗꯔ
ꯍꯗꯤ
ꯍꯣꯏ ꯇꯨꯝꯃꯨ ꯑꯌꯨꯛꯅ ꯄꯨꯡ ꯀꯌꯥꯗ ꯍꯒꯗꯅ
ꯗꯨꯐꯥꯡꯄ
ꯑꯗꯨꯗꯤ
ꯀꯔꯤ
ꯄꯨꯡ ꯇꯨꯝꯃꯅ ꯄꯨꯡ ꯀꯌꯥ
ꯑꯩ ꯄꯨꯡ ꯀꯌꯥ ꯍꯧꯔꯠꯀꯦ ꯍꯥꯏꯈꯤꯕ꯭ꯔꯥ ꯍꯧꯒꯠꯄꯁꯤꯅ ꯑꯣ ꯑꯣ ꯑꯣ ꯑꯣ ꯑꯣ ꯑꯣ ꯑꯣ ꯃꯇꯝꯗꯤ ꯂꯩꯇꯦꯀꯣ ꯑꯗꯣ ꯍꯧꯔꯠꯄꯁ ꯃꯦꯟꯂꯤ ꯑꯩꯠ ꯅꯥꯏꯟ ꯇꯨꯝꯕꯁꯦ ꯑꯩꯈꯣꯏ ꯋꯥꯔꯜ ꯀꯞ ꯌꯦꯡꯗ꯭ꯔꯒꯗꯤ ꯇꯥꯃꯊꯕꯔꯣꯑꯣ
ꯑꯗꯨꯝꯕꯅ ꯀꯌꯥ ꯋꯥ ꯀꯞ ꯌꯦꯡꯉꯒꯅꯨ
ꯑꯣ ꯀꯛꯡ ꯇꯨꯝꯃ ꯃꯇꯝ ꯂꯩꯇꯦ ꯑꯌꯨꯛꯇ ꯇꯨꯝꯃꯦ
ꯊꯥ ꯑꯃ ꯁꯥꯟꯅꯗꯣꯏꯔꯣ
ꯀꯔꯤ
ꯍꯥꯥ ꯑꯃ ꯁꯥꯟꯅꯗꯣꯏ ꯅꯠꯇ꯭ꯔꯕ
ꯑꯍꯃꯀꯥꯟ
ꯂꯣꯏꯔꯝꯗꯥꯏꯗ ꯌꯦꯡꯕꯅ ꯅꯨꯡꯉꯥꯏ ꯅꯣꯏ ꯐꯦꯃꯤꯂꯤꯗꯤ ꯄꯨꯟꯅ ꯌꯦꯡꯃꯤꯟꯅꯩ
ꯅꯣꯏ ꯐꯦꯃꯤꯂꯤꯒ ꯄꯨꯟꯅ ꯌꯦꯡꯉꯤ
ꯑꯌꯝꯕꯗꯤ ꯊꯦꯡꯅꯩꯌꯦ
ꯄꯨꯟꯅ ꯌꯦꯡ ꯅꯨꯡꯉꯥꯏꯔꯝꯅꯦ
ꯅꯪ
ꯑꯩꯁꯨ ꯌꯨꯝꯗ ꯂꯩꯔꯗꯤ ꯄꯨꯟꯅ
ꯎꯝ ꯀꯅꯥ ꯀꯃꯤꯟꯅ
ꯑꯗꯨꯝ ꯑꯩꯈꯣꯏ ꯐꯦꯃꯤꯂꯤ ꯂꯣꯏ ꯌꯦꯡ ꯅꯪꯗꯤ ꯀꯔꯤ ꯁꯞꯄꯣꯔꯠ
ꯀꯇꯔꯤꯗ ꯑꯔꯖꯦꯟꯇꯤꯅꯥ
ꯑꯣ ꯇꯨꯝꯃꯣ ꯇꯨꯝꯃꯣ
ꯍꯣꯏ ꯍꯁꯗ